ꯋꯥ
ꯇꯥꯕ꯭ꯔꯣ
ꯇꯥꯏꯌꯦ
ꯌꯥꯔꯒꯦ
ꯍꯥꯥ
ꯎꯝ
ꯀꯩꯗꯧꯔꯤꯅꯣ
ꯊꯖꯨ ꯆꯥꯏ
ꯑꯩ ꯆꯥꯛꯂꯃꯦꯁꯨ ꯄꯩꯁꯥꯁꯨ ꯂꯩꯇ꯭ꯔꯦ ꯁꯤꯡꯖꯨ ꯆꯥꯃꯟꯕꯒꯤ ꯖꯨꯂꯥꯏꯒ ꯑꯗꯨꯝ ꯆꯥꯕ
ꯎꯝ ꯑꯗꯨꯣꯅꯍ ꯑꯣꯏꯅ
ꯆꯁ ꯄꯩꯁꯥ ꯂꯩꯦꯇ꯭ꯔꯦꯅ ꯊꯤꯒꯩ ꯆꯝ ꯄꯀꯧꯔꯥ ꯌꯣꯜꯂꯦ ꯍꯥꯎꯋꯦ ꯁꯤꯗ ꯄꯀꯥ
ꯗ꯭ꯔꯒꯟ ꯐ꯭ꯂꯨꯏ ꯂꯩꯔꯁꯦ
ꯑꯩ ꯆꯥꯗꯦ ꯑꯃ ꯐꯥꯎ ꯂꯣꯏ ꯍꯩꯗꯣ
ꯇꯥꯡꯂꯝꯅꯤ
ꯑꯃꯗ ꯎꯝ ꯇꯥꯡꯉꯦ
ꯇꯥꯡꯅꯤ
ꯅꯥꯏꯟꯇꯤ ꯄꯤ ꯑꯦ ꯑꯃꯗ
ꯇꯥꯡꯒꯅ
ꯑ ꯣꯏ ꯍꯥꯡꯕꯔꯤꯗ ꯋꯥꯏꯗꯦ ꯈꯣꯡꯨꯁꯨ ꯇꯨꯃꯤꯟꯂꯌꯨꯅ ꯑꯣꯔꯤ ꯁꯕ꯭ꯔꯣ ꯍꯥ
ꯗ꯭ꯔꯒꯣꯟ ꯐ꯭ꯨꯔꯤꯇꯣ
ꯍꯥꯎꯗꯦ ꯍꯥꯎꯗꯦ ꯍꯥꯎꯗꯦ ꯎꯝ ꯊꯃꯦꯁꯤ
ꯑꯣꯏꯔꯣꯏꯅ ꯁꯥꯡꯕꯂ
ꯑꯦꯗꯣꯔꯤ ꯏꯅꯣꯅ
ꯄꯅꯦ
ꯇꯨꯝꯔꯕꯣ ꯉꯁꯤꯒꯤ
ꯇꯨꯝꯗ꯭ꯔꯦ ꯑꯁ ꯇꯨꯝꯅꯤꯡꯗꯕ ꯊꯦꯡꯅ ꯂꯧꯒꯠꯄꯤꯔꯨꯒꯦ
ꯇꯥꯡ ꯇꯨꯝꯃꯦ ꯉꯁꯤꯒꯤ ꯑꯩ
ꯎꯝꯗꯤ ꯏꯗꯤ
ꯇꯨꯝꯃ ꯂꯩꯔꯒ ꯏꯆꯦ ꯑꯃꯨꯛ ꯀꯣꯜ ꯇꯧꯔꯦ ꯑꯃꯨꯛ ꯍꯧꯒꯠꯂꯦ
ꯎꯝ
ꯑꯗꯨꯒꯤ ꯇꯨꯝꯕ ꯑꯃꯨꯛ ꯌꯥꯗ꯭ꯔꯦ
ꯆꯥꯕꯅ ꯂꯣꯏꯔꯦꯁ
ꯁꯥꯕ꯭ꯔꯣ ꯍꯧꯖꯤꯛꯇꯤ ꯁꯥꯁꯦ
ꯃꯤ ꯑꯩꯈꯣꯏꯗꯤ ꯏꯚꯤꯅꯤꯡ ꯅꯨꯡꯗꯥꯡ ꯅꯨꯡꯊꯤꯟꯗꯅ ꯍꯦꯟꯅ ꯁꯥꯏꯕ ꯀꯦ
ꯎꯝ
ꯅꯨꯡꯁꯥ ꯌꯥꯏꯔꯛꯗꯣ
ꯀꯩ ꯌꯦꯟꯁꯥꯡ ꯆꯥꯒꯦ ꯑꯩꯡꯁꯤ
ꯑꯁ ꯑꯃꯈ꯭ꯔꯦ
ꯈꯪꯉꯣꯏꯍꯦ
ꯂꯩꯇꯕꯗꯨꯕꯨ ꯇꯨꯃꯤꯟ ꯂꯩꯌꯣꯅꯥ
ꯑꯩ ꯍꯥꯏꯅꯤꯡꯗ꯭ꯔꯦ ꯍꯥꯏꯕꯅꯤ
ꯅꯪ ꯍꯥꯏꯔꯛꯑꯣ ꯑꯗꯨꯗꯤ
ꯍꯥꯏꯃꯟꯕꯒꯤ ꯍꯥꯏꯅꯤꯡꯗ꯭ꯔꯦ ꯑꯁ ꯏꯟꯁꯥꯡꯗꯣ
ꯁꯤꯒꯤꯗꯤ ꯇꯧꯗꯦꯍꯦ ꯑꯩ ꯐ꯭ꯔꯤꯅꯦ ꯉꯁꯤ ꯂꯩꯕ
ꯇꯧꯗꯦ ꯑꯩꯁꯨ ꯏꯕꯥꯅꯤ ꯇꯧꯕ꯭ꯔꯥ ꯉꯁꯤ
ꯋꯥꯗꯅ
ꯁꯤꯒꯤ ꯇꯧꯗ꯭ꯔꯤꯌꯦ
ꯎꯝ
ꯁꯋꯥꯏꯗꯒꯤ ꯇꯧꯁꯤ ꯇꯧꯁꯤ ꯍꯥꯏꯔꯒ ꯇꯧꯗꯦ
ꯎꯝ
ꯑꯁ ꯐꯅꯦꯛ ꯐꯖꯥ ꯐꯖꯕ ꯌꯥꯝ ꯂꯩꯌꯦ ꯑꯁ
ꯌꯦꯡꯗꯦ ꯑꯗꯨꯒꯨꯝꯕꯗꯣ ꯑꯩꯗꯤ ꯑꯃꯇ
ꯌꯝ ꯂꯩꯌꯦ ꯐꯅꯦꯛ ꯐꯖꯕ
ꯑꯁ ꯆꯅꯤꯡꯉꯥꯏ ꯇꯜꯂꯤꯏꯦ
ꯑꯦ ꯑꯩꯁꯨꯅꯦ ꯄꯨꯡ ꯇꯔꯦꯠ ꯐꯥꯎꯅꯦ
ꯆꯞ ꯃꯥꯟꯅꯩ ꯆꯞ ꯃꯥꯟꯅꯩ ꯅꯪꯒ ꯑꯩꯒ ꯆꯞ ꯃꯥꯟꯅꯩ
ꯄꯨꯡ ꯑꯃ ꯑꯃ ꯂꯧꯕꯒꯤꯀꯣ
ꯎꯝ ꯆꯞ ꯆꯞ ꯃꯥꯟꯅꯩ
ꯍ
ꯃꯩ ꯂꯥꯛꯇꯦ ꯉꯁꯥꯏꯅ ꯃꯨꯠꯈ꯭ꯔꯕꯗꯣ ꯑꯃꯇ ꯂꯥꯛꯇꯦ ꯄꯨꯛꯅ ꯃꯔꯣꯟ ꯎꯝ ꯄꯨꯛꯅ ꯃꯔꯣꯟ ꯑꯃ ꯅꯕꯅꯦ
ꯑꯗꯨꯝ ꯇꯧꯕꯅꯦ ꯃꯣꯔꯣꯛ ꯆꯥꯔꯗꯤ
ꯎꯝ ꯀꯩ ꯀꯔꯤ ꯍꯦꯟꯖꯥꯡ ꯆꯥꯔꯤꯅꯣ ꯍꯟꯗꯛ ꯃꯔꯛ ꯆꯥꯅꯤꯡꯉꯥꯏ ꯂꯩꯕ꯭ꯔꯣ
ꯆꯥꯅꯤꯡꯉꯥꯏ ꯂꯩꯇꯦ
ꯉꯁꯤ ꯌꯨꯝꯗꯒꯤ ꯎꯁꯣꯏ ꯎꯁꯣꯏꯒ ꯀꯔꯤꯔꯥ ꯇꯤꯟꯁꯒꯥ ꯀꯩꯅꯣ ꯄꯨꯔꯛꯑꯦ ꯇꯥꯕ꯭ꯔꯣ
ꯎꯝ ꯇꯥꯏꯌꯦ ꯅꯍꯥꯟ ꯎꯁꯣꯏꯒ ꯀꯩꯅꯣ ꯃꯨꯁꯔꯨꯝꯗꯣ
ꯎꯝ
ꯑꯗꯨ ꯈꯨꯟ ꯆꯠꯄꯀꯥꯟꯗ ꯆꯥꯕ ꯐꯪꯉꯦ ꯑꯗꯣ ꯆꯕ ꯐꯪꯗꯦ ꯑꯃꯨꯨꯛ ꯂꯥꯛꯄꯗ
ꯀꯔꯤ ꯍꯥꯏꯕꯅꯣ ꯁꯤ ꯃꯩꯇꯩꯂꯣꯟꯗ ꯑꯁꯤ ꯌꯣꯡꯆꯥꯛ ꯌꯣꯡꯆꯥꯛ ꯅꯠꯇꯦ ꯆꯨꯖꯥꯛꯁꯨ ꯄꯨꯔꯛꯑꯦ ꯆꯨꯖꯥꯛ ꯌꯨꯝꯗꯒꯤ
ꯄꯥꯟꯕ ꯍꯧꯔꯕꯣ
ꯎꯝ ꯀꯜꯂꯦ
ꯕꯖꯥꯔꯒꯤꯗꯤ ꯍꯥꯎꯗꯕꯅꯤ
ꯕꯔꯖꯥꯔꯒꯤ ꯍꯥꯎꯇꯦ ꯅꯍꯥꯟ ꯂꯩꯔꯒ ꯆꯥꯌꯦ ꯑꯩ
ꯍꯥꯎꯇꯕꯅꯦ
ꯃꯁꯥ ꯈꯛꯇꯅꯦ ꯐꯖꯕ
ꯎꯝ
ꯁꯤ ꯆꯥꯎꯃꯟꯕꯅ ꯂꯣꯏꯔꯦ ꯁꯤ ꯀꯩ ꯀꯧꯕ꯭ꯔꯥ ꯁꯤꯁꯦ ꯈꯣꯡꯗ꯭ꯔꯨꯝ ꯈꯣꯡꯗ꯭ꯔꯨꯝ
ꯈꯣꯡꯗ꯭ꯔꯨꯝ ꯈꯣꯡꯗ꯭ꯔꯨꯝ ꯏꯕꯥꯅꯤ ꯍꯥꯟ ꯂꯩꯔꯒ ꯆꯥꯏꯌꯦ
ꯀꯌꯥ ꯄꯤꯕ꯭ꯔ
ꯇꯔꯨꯛ ꯇꯔꯨꯛ ꯀ ꯖꯤꯔꯣ ꯍꯥꯞꯄ ꯎꯝ ꯆꯥꯎꯗꯤ ꯆꯥꯎꯋꯦ
ꯌꯨꯝꯗ ꯌꯥꯝ ꯄꯥꯜꯂꯦ ꯍꯥꯏ ꯑꯩꯈꯣꯏꯒꯤ ꯑꯅꯤꯔ ꯑꯅꯤ ꯁꯨꯔꯦ ꯄꯨꯔꯛꯄ ꯎꯝ
ꯐꯖ ꯂꯏ ꯏꯟꯁꯥꯡꯗꯣ ꯌꯥꯝ ꯄꯨꯔꯛꯑꯁꯨ ꯀꯣ ꯀꯨꯏꯅ ꯆꯥꯕ ꯌꯥꯗꯦꯕ ꯂꯣꯏ ꯀꯩꯅꯣꯝ ꯇꯧꯋꯦꯕ
ꯑꯁꯤꯗ ꯑꯉꯥꯡ ꯌꯥꯝ ꯐꯖꯕ ꯃꯁꯥ ꯌꯥꯝ ꯂꯩꯌꯦ
ꯌꯥꯝ ꯇꯥꯏꯌꯦ ꯕꯦꯛꯒ꯭ꯔꯥꯎꯟꯗꯣ
ꯇꯥꯔꯁꯅꯨ ꯎꯄꯥꯏ ꯂꯩꯇ꯭ꯔꯦ ꯉꯍꯥꯟ ꯉꯁꯥꯏ ꯑꯩ ꯅꯨꯄꯤ ꯑꯃ ꯁꯥꯟꯅꯕꯗꯣ ꯃꯥꯗꯤ ꯑꯗꯨꯝ ꯗꯔꯦ ꯗꯔꯦ ꯑ
ꯎꯝ ꯎꯝ ꯎ
ꯑꯁ ꯉꯁꯤ ꯋꯦꯅꯦꯖꯗꯦ ꯑꯣꯏꯔꯗꯤ ꯐꯥꯗꯣꯏꯅꯦ
ꯀꯩꯒꯤ
ꯈꯪꯉꯤꯗꯨꯅꯦ ꯋꯥ
ꯑꯣ ꯑꯣ ꯑꯣ
ꯇꯨ ꯈꯪꯗꯦ ꯑꯩ
ꯑꯣꯈꯔ ꯍꯥ ꯈꯗꯁ ꯑ
ꯍꯨꯏꯁ
ꯅꯣꯡ ꯇꯥꯔꯗꯤ ꯐꯥꯗꯣꯏꯅꯦꯀꯣ
ꯎꯝ
ꯑ
ꯁꯀꯣꯄ ꯅꯨꯡꯉꯥꯏꯖꯔꯦ ꯏꯕꯦꯝꯃ ꯐꯣꯟꯗ
ꯁꯥꯕꯅ ꯁꯥꯕꯅ ꯁꯥꯕꯅ
ꯐꯅꯦꯛꯇꯣ ꯕꯇꯔꯐ꯭ꯂꯥꯏ ꯍꯥꯞꯄꯗꯣ ꯑꯗꯨ ꯑꯣꯏꯅ ꯂꯩꯔ ꯗꯨꯀꯥꯟꯗ ꯀꯌꯥ ꯄꯤꯕꯖꯥꯔ ꯐꯣꯔ ꯊꯥꯎ ꯂꯤꯁꯤꯡ ꯃꯔꯤꯒ ꯆꯥꯝꯃꯉꯥ ꯀꯨꯝꯕ ꯄꯤꯔꯝꯅꯤꯀꯣ ꯐꯖꯕ ꯌꯥꯝ ꯂꯩꯕꯅꯦ
ꯍꯦ ꯑꯗꯨ ꯄꯥꯏꯕ ꯑꯦ ꯌꯦꯡꯕ ꯃꯇꯝ ꯂꯩꯇ꯭ꯔꯦ ꯑꯩ ꯍꯟꯗꯛ ꯃꯔꯛ ꯑꯁ
ꯑ ꯍꯦ
ꯑꯁ ꯏꯆꯦ ꯐꯔꯤꯠ ꯐꯖꯕ ꯑꯃ ꯄꯨꯔꯛꯑꯦꯅꯦ ꯐꯨꯔꯤꯠ ꯐꯖꯕ ꯑꯃ ꯄꯨꯔꯛꯏꯕ ꯑꯩꯆꯦ ꯃꯅꯨꯡꯒꯤ
ꯎꯝ ꯃꯅꯨꯡꯅꯒꯤ
ꯃꯅꯨꯡꯒꯤ
ꯄꯥꯔꯣ
ꯎꯝ ꯕꯔꯥꯗꯤ ꯐꯖ ꯐꯖꯕ ꯂꯩꯝꯅꯦ ꯀꯣ ꯍ
ꯍ ꯃꯛ ꯆꯕ ꯍꯧꯔꯦ
ꯎꯝ
ꯂꯥꯛꯄ꯭ꯔꯣ ꯅꯪꯒꯤ ꯐꯣꯟ
ꯍꯥꯥ
ꯅꯪꯒꯤ ꯐꯣꯟ ꯂꯥꯛꯄ꯭ꯔꯣ
ꯁꯤꯕ
ꯅꯪꯒꯤ ꯐꯣꯟ ꯂꯥꯛꯄ꯭ꯔꯣ ꯍꯥꯏꯕ
ꯚꯥꯏꯕꯔꯦꯠ
ꯑ
ꯊꯝꯒꯦ ꯇꯧꯕ ꯅꯣꯡꯃꯁꯤ ꯑꯃꯕꯨ ꯀꯣꯏ ꯖꯥꯁꯦ ꯐꯣꯟ ꯆꯂꯥꯏꯗꯤꯦ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
ꯐꯣꯟꯅꯦ ꯊꯤꯕ ꯉꯗꯣ ꯑꯣꯏꯗ꯭ꯔꯣ ꯐꯣꯟ ꯉꯥꯛꯇꯗ
ꯎ ꯟꯗꯝ ꯃꯔꯔꯥ ꯄꯩꯁꯥ ꯐꯪꯗꯣꯏꯅꯦ ꯑꯩ
ꯑ ꯑꯩꯁꯨꯨꯀꯔ ꯄꯒꯦ ꯐꯥꯎ ꯀꯗꯦ
ꯎꯝ
ꯂꯩꯔꯛꯄ ꯌꯥꯗ꯭ꯔꯣ ꯑꯩꯠꯇꯤ ꯈꯛꯇ ꯉꯥꯏꯔꯤꯗꯤ ꯐꯁ ꯑꯗꯨ ꯑꯣꯏꯔꯁꯨ ꯑ ꯑ ꯐꯖꯕ ꯂꯩꯕ꯭ꯔꯥ ꯂꯩꯔꯛꯄ ꯌꯥꯗ꯭ꯔꯣ ꯑꯦꯇꯤ ꯈꯛꯇ ꯑꯣꯏꯔꯗꯤ ꯑꯦꯁ ꯑꯩꯒꯤ ꯂꯩꯇ꯭ꯔꯦ ꯐ꯭ꯔꯤꯃꯆꯥ ꯅꯪꯒꯤ ꯐ꯭ꯔꯤ ꯃꯆꯥ ꯂꯩꯔꯤꯕꯣ ꯅꯪꯗꯤ ꯂꯩꯔꯝꯒꯅꯤ ꯅꯍꯥꯟ ꯂꯩꯔꯤꯗꯨꯗꯤ
ꯑꯩꯔꯣ ꯑꯁ
ꯎꯝ
ꯈꯪꯗꯦ ꯑꯁ ꯂꯩꯕ꯭ꯔꯥ ꯂꯩꯇꯕ꯭ꯔꯥ ꯍꯥꯞꯄꯗꯣ ꯑꯗꯨꯝ ꯍꯥꯞꯄꯅꯦ
ꯑꯩ ꯑꯃꯨꯛ ꯂꯩꯅꯤꯡꯉꯁ
ꯣꯂꯔꯦ ꯀꯔꯤꯅꯣ ꯁꯥꯟꯅ ꯉꯥꯏ ꯐꯥꯎ ꯂ ꯐꯤꯔꯣꯟꯒꯤꯗꯤꯀꯣ ꯁꯦꯀꯦꯟꯗꯔꯤ ꯅ꯭ꯌ ꯍꯧꯖꯤꯀ
ꯑꯩꯗꯤ ꯔꯦꯛꯅꯦ ꯏꯇꯦꯝ ꯂꯩꯔꯦ ꯁꯠ ꯆꯠꯗꯅꯤ ꯆꯪꯉꯗꯤ ꯕꯦꯡꯗ ꯑ ꯔꯦꯗꯤꯅꯦ ꯑꯩꯒꯤ ꯄꯥꯔꯁꯦ ꯊꯝꯃꯤꯅꯦ ꯍꯧꯖꯤꯛ
ꯑꯩꯗꯣ ꯁꯦꯝꯗ꯭ꯔꯗꯤ ꯌꯥꯔꯣꯏ ꯑꯩ ꯑꯩꯗꯤ ꯅꯍꯥꯟ ꯄꯥꯟ ꯀꯥ ꯂꯥꯛꯄꯗꯣ ꯑꯃꯨꯛ
ꯁꯦꯝꯃ ꯁꯦꯝꯈ꯭ꯔꯣ ꯁꯦꯝꯈ꯭ꯔꯣ
ꯑꯃꯨꯛ ꯆꯠꯂ ꯀꯩꯅꯣ ꯍꯧꯖꯤꯛꯀꯥꯟ ꯒ꯭ꯔꯣꯞꯀꯤ ꯀꯩꯅꯣ ꯆꯄꯥꯛ ꯑꯃ ꯊꯣꯛꯇꯣ ꯈꯪꯕ꯭ꯔꯥ ꯇꯥꯏꯒꯔꯒꯤ ꯄ꯭ꯔꯦꯟꯗꯣ
ꯀꯪꯗ
ꯑꯁ ꯅꯪꯁꯨ ꯌꯦꯡꯅꯕ ꯃꯥꯜꯂꯦ ꯐꯣꯟ ꯈꯛꯇ ꯇꯧꯔꯒ ꯂꯩꯔ
ꯑ ꯁꯟꯗꯡ ꯃꯔꯔꯥ ꯑꯩ ꯐꯣꯟ ꯀꯩꯅꯣ ꯌꯦꯡꯗ꯭ꯔꯕ ꯐꯣꯟ ꯈ
ꯑꯁ ꯌꯥꯝ ꯇꯥꯡꯉꯦ ꯂꯤꯁꯤ ꯆꯤꯡ ꯑꯃ ꯍꯦꯜꯂꯦꯅꯦ ꯑꯗꯨ ꯆꯄꯜꯗꯣ ꯑꯗꯨ ꯅꯠꯇꯦ ꯑꯣꯐꯄꯤꯡꯗꯁꯨ ꯌꯣꯟꯕꯅꯦ ꯑꯣ ꯄꯤꯡꯒꯤꯗꯣ ꯌꯥꯝ ꯇꯥꯡꯕ ꯃꯥꯜꯂꯦ ꯃꯣꯏꯗꯣ ꯂꯤꯁꯤꯡ ꯑꯅꯤꯒꯨꯝꯕ ꯂꯩꯇ꯭ꯔꯗꯤ ꯆꯪꯕ ꯌꯥꯔꯣꯏ ꯑꯗꯨꯗ ꯂꯤꯁꯤꯡ ꯑꯃꯒꯤ ꯄꯣꯠ ꯌꯥꯎꯗꯕ ꯃꯥꯂꯦ
ꯑꯗꯨꯅꯦ
ꯑꯩꯗꯤ ꯁꯦꯀꯦꯟ ꯍꯦꯟ ꯌꯦꯡꯕ ꯆꯠꯅꯤꯡꯉꯦ
ꯑꯩꯁꯨ ꯅꯦꯁꯀꯦ ꯍꯦꯟꯅꯀꯣ
ꯎꯝ
ꯁꯥ ꯇꯥꯃꯦ ꯂꯣꯏ ꯑꯣꯏꯔꯒ ꯆꯁꯤ